ꯂ ꯇꯥꯏꯌꯦ ꯑꯁ ꯌꯥꯝ ꯀꯜꯂꯦꯍꯦ
ꯑꯩꯗꯤ ꯅꯦꯂꯣꯡꯗꯔꯅ ꯇꯥꯗꯣ
ꯑꯩꯗꯤ ꯇꯞꯅ ꯇꯞꯅ ꯉꯥꯡꯉꯛꯀꯗ꯭ꯔꯅ ꯈꯜꯂꯤꯅꯦ ꯑꯉꯥꯡ ꯌꯥꯎꯕꯅꯤꯅ
ꯑꯉꯥꯡꯗꯤ ꯇꯨꯝꯈ꯭ꯔꯦ
ꯑꯗꯨꯒꯤ ꯑꯣꯏꯔꯝꯒꯅꯦꯕ ꯑꯁ ꯌꯥꯝꯅ ꯀꯨꯏ ꯆꯥꯔꯦ ꯎ ꯌꯥꯝꯅ ꯀꯨꯏꯅ ꯀꯣ ꯇꯧꯁꯦ ꯍꯥꯏꯕꯨ ꯉꯁꯤ ꯈꯛꯇꯥ ꯊꯩꯕ ꯐꯪꯉꯦ
ꯍꯣꯏ ꯅꯪꯒ ꯄꯥꯎ ꯐꯥꯎꯅꯕꯁꯦ ꯑꯁ ꯏꯕꯥꯅꯤꯁꯦ ꯕꯤ ꯑꯥꯏ ꯄꯤ ꯉꯥꯛꯇꯥꯅꯦ
ꯑꯗꯨꯅꯦ ꯌꯥꯝꯅ ꯇꯥꯡꯉꯦ ꯃꯥꯃꯟ ꯌꯥꯝ ꯇꯥꯡꯉꯦꯕ
ꯑꯁꯤ ꯑꯍꯣꯏ ꯀꯩ ꯖꯥꯡ ꯆꯥꯔꯒꯦ
ꯑꯁ ꯀꯩꯅꯣ ꯍꯋꯥꯏ ꯑ ꯃꯔꯨ ꯀꯩꯅꯣ ꯈꯨꯟꯗ ꯂꯩꯕꯒꯤ ꯃꯔꯨ ꯀꯩ ꯄꯟꯇꯤ ꯄꯥꯏ ꯍꯥꯏꯕꯗꯣ ꯑꯗꯨꯒꯤ ꯃꯔꯨꯗꯣ ꯑꯗꯨ ꯆꯥꯏ
ꯑꯣꯏꯣꯏ ꯑꯗꯨꯗꯤ
ꯎꯝ ꯍꯥꯎꯕ꯭ꯔꯥ ꯍꯥꯎꯇꯕ꯭ꯔꯥ ꯄꯪꯆꯥꯥ ꯆꯥ ꯌꯥꯝ ꯆꯥꯏꯍꯦ ꯑꯗꯨꯁꯨ
ꯑꯩꯈꯣꯏꯗꯤ ꯗꯥꯜꯅꯦ ꯑꯥ ꯍꯤꯐꯄꯒ ꯂꯩꯌꯦ
ꯑꯥ
ꯇꯨꯝꯗꯤ ꯇꯨꯝꯗ꯭ꯔꯤ
ꯗꯥꯎ ꯆꯥꯕꯗꯤ ꯀꯩꯅꯣ ꯑ ꯏꯅꯥꯗꯨꯅꯤ ꯑꯃꯅ ꯆꯥꯕꯅꯦ ꯍꯥꯏꯕ ꯅꯠꯇ꯭ꯔꯣ
ꯑꯁ ꯌꯥꯔꯦꯗ ꯑꯗꯨꯒꯤ ꯋꯥ ꯇꯣꯛꯈ꯭ꯔꯁꯤꯗ
ꯑꯩꯈꯣꯏꯁꯨ ꯌꯥꯝ ꯆꯥꯏ ꯑꯗꯨꯗꯤ ꯄꯩꯁꯥꯗꯤ ꯂꯩ
ꯑꯣꯏꯣꯏꯗ
ꯗꯥꯜ ꯆꯥꯏ ꯑꯗꯨ ꯗꯥꯜꯒꯥ ꯊꯥꯡꯖꯤꯡꯒ ꯑꯦ ꯊꯥꯡꯖꯤꯡ ꯑꯃꯦꯠꯄꯗꯣ ꯎꯝ
ꯑ ꯑ ꯑ ꯌꯥꯝ ꯇꯥꯡꯉꯗꯗꯤ ꯑꯅꯦ
ꯑꯣ ꯌꯥꯝ ꯇꯥꯉꯝꯅꯤ ꯍꯣꯏ ꯅꯣꯏ ꯀꯣꯂꯦꯖ ꯆꯠꯄ꯭ꯔꯥ ꯁꯨꯇꯤ ꯑꯣꯏꯕ꯭ꯔꯥ
ꯍꯟꯗꯛꯇꯤ ꯀ꯭ꯂꯥꯁ ꯂꯣꯏꯕꯅꯤꯅ ꯆꯠꯇꯦ ꯑꯁ ꯌꯥꯝ ꯂꯞꯄꯒꯤ ꯋꯦ
ꯎꯝ ꯑꯣ ꯕꯣꯜꯒꯤ ꯃꯇꯝꯅꯤꯅ ꯍꯟꯗꯛꯇꯤ
ꯕꯣꯜꯒꯤ ꯃꯇꯝꯗꯨ ꯀꯅꯥꯅ ꯑꯦꯛꯖꯥꯝ ꯊꯥꯒꯦ ꯅꯠꯇ꯭ꯔꯥ
ꯍꯣꯏ ꯑꯗꯨꯅꯦ ꯉꯁꯤꯁꯨ ꯕꯣꯜ ꯌꯦꯡꯒꯗ꯭ꯔꯥ
ꯌꯦꯡꯒꯅꯤ ꯂꯣ ꯅꯥꯎꯗꯒꯤ ꯌꯦꯡꯒꯅꯤ
ꯔꯣꯅꯥꯜꯗꯣ ꯐꯦꯅꯤꯅ ꯑꯗꯨꯗꯤ
ꯅꯠꯇꯦꯗ ꯃꯥꯒꯤ ꯃꯥꯅ ꯁꯥꯟꯅꯕꯗ ꯀꯃꯥꯏꯅ ꯍꯥꯏꯁ ꯑꯦ ꯀꯌꯥꯝ ꯐꯥꯎ ꯍꯩꯒꯦ ꯍꯥꯏꯕꯗꯣ ꯌꯦꯡꯒꯦ
ꯑꯣ ꯑꯣ ꯑꯣ ꯍꯡꯉꯣ ꯍ ꯅꯨꯡꯉꯥꯏꯕꯅꯦ ꯣꯁꯨ ꯑꯁ ꯑꯩꯗꯤ ꯑꯉꯥꯡ ꯌꯥꯎꯕꯅꯤꯅꯀꯣ ꯐꯖꯅ ꯌꯦꯡꯕ ꯃꯇꯝ ꯂꯩꯇ꯭ꯔꯦꯗ ꯑꯩꯈꯣꯏꯗꯤ ꯂꯨꯍꯣꯡꯈ꯭ꯔꯕꯅꯤꯅ ꯎꯄꯥꯏ ꯂꯩꯇ꯭ꯔꯦ
ꯑꯩꯁꯨ ꯀꯨꯏꯟ ꯇ꯭ꯔꯤꯠꯃꯦꯟ ꯐꯪꯉꯤꯗꯨꯗꯤ ꯂꯨꯍꯣꯡꯉꯁꯨ ꯄꯔꯤꯟꯁꯦꯁ ꯇꯔꯤꯠꯃꯦꯜ
ꯐꯖꯅ ꯌꯦꯡꯉꯨ ꯄꯨꯡ ꯀꯌꯥꯗ꯭ꯔꯥ ꯉꯁꯤ ꯕꯣꯜꯗꯣ
ꯄꯨꯡ ꯇꯔꯥ ꯃꯈꯥꯏꯗ ꯑꯣꯏꯕꯅꯦ
ꯑꯣ ꯉꯜꯂꯦ ꯅꯪꯁꯤꯗꯤ
ꯎꯝ ꯅꯣꯏꯗꯤ ꯎꯝ ꯅꯣꯏꯗꯤ ꯁꯦꯂꯔꯤ ꯆꯪ ꯆꯪꯕ ꯂꯣꯏꯔꯕꯣ
ꯍꯥꯥ
ꯅꯣꯏꯗꯤ ꯁꯤꯜꯂꯥꯔꯤ ꯆꯪꯕ ꯂꯣꯏꯔꯕꯣ
ꯁꯦꯜ ꯁꯦꯂꯔꯤ
ꯎ ꯂꯤꯃꯤꯠ ꯂꯩꯗꯅ ꯁꯤꯂꯔꯤꯁꯨ ꯑꯁ ꯃꯩ ꯂꯥꯛꯇꯕ ꯃꯥꯂꯦꯗ
ꯑꯣ ꯑꯣ ꯑꯣ ꯑꯣ ꯑꯁ ꯂꯣꯏꯔꯦ ꯍꯣꯜ ꯂꯣꯏꯔꯕꯅꯦ ꯑꯗꯣ ꯈꯪꯉꯦ ꯒ꯭ꯌꯥꯟ ꯇꯥꯗ ꯑꯗꯨꯝ ꯇꯧꯕꯅꯦ
ꯑꯥ
ꯃꯩ ꯂꯥꯛꯇ꯭ꯔꯦ ꯅꯪꯒꯤ ꯋꯥꯁꯦ ꯃꯥꯏ ꯂꯥꯛꯇꯣꯏꯅꯣ ꯅꯪꯖꯨ ꯂꯥꯑꯟꯅꯤꯡꯉꯦ ꯐꯖꯅ ꯉꯥꯡꯕ ꯌꯥꯗ꯭ꯔꯣ ꯑ ꯀꯩꯅꯣꯗ ꯋꯆꯦꯞꯇ
ꯑꯁꯨ ꯎꯝ ꯎꯝ ꯃꯇꯝ ꯃꯇꯝꯗ ꯑꯦ ꯍꯦꯁ ꯍꯦꯛ ꯑꯦ ꯍꯦꯁ ꯗꯥꯏꯔꯦꯛꯂꯤ ꯍꯥꯟꯅ ꯉꯥꯛ ꯍꯥꯏ ꯍꯥꯏꯗꯕ ꯅꯠꯇꯦ ꯑꯍꯥꯏꯕ ꯍꯥꯏꯕꯒꯤ ꯏꯁꯇꯥꯏꯜꯗꯣ ꯇꯧꯔꯣꯏ ꯍꯟꯗꯛꯇꯤ ꯑ ꯅꯍꯥꯟ ꯆꯨ ꯏꯃꯥꯟꯅꯕꯤꯕꯨ ꯑꯩꯅ ꯁꯨꯃꯥꯏꯅ ꯉꯥꯡꯕ ꯑꯗꯨ ꯃꯥꯅ ꯀꯩꯅꯣ ꯑꯩ ꯂꯩ ꯂꯥꯏꯔꯤꯛꯀꯤ ꯋꯥ ꯍꯥꯏꯕꯅꯦꯕ ꯂꯥꯏꯔꯤꯛ ꯂꯩꯔꯕꯣ ꯍꯪ ꯅꯪ ꯂꯩꯕꯗꯣ ꯀꯃꯥꯏ ꯀꯃꯥꯏꯅ ꯇꯧꯒꯦ ꯍꯥꯏꯕ ꯑꯩ ꯂꯥꯏꯔꯤꯛ ꯂꯩꯕ꯭ꯔꯣꯅꯦꯖ ꯑꯁ ꯁꯨꯃꯥꯏꯅ ꯍꯥ ꯍꯥꯏꯔꯛꯏꯕ ꯑꯩꯅ ꯅꯪꯁꯨ ꯃꯩ ꯂꯥꯛꯇꯦ ꯗ ꯍꯥꯏꯕꯩ
ꯍꯣꯏ ꯅꯣꯛꯅꯤꯡꯉꯤꯍꯦ ꯅꯪꯖꯨ ꯌꯥꯝ ꯍꯩꯍꯦ ꯉꯥꯡꯕ ꯑꯃ ꯍꯩꯌꯦ
ꯑꯩꯁ ꯀꯗꯥꯏꯗꯒꯤ ꯥꯑꯥ ꯉꯥꯡ ꯉꯥꯡꯒꯦ ꯍꯥꯏꯕꯗꯣ ꯊꯣꯛꯂꯛꯇꯦ
ꯌꯥꯝ ꯊꯣꯛꯂꯛꯏꯁꯤꯗꯤ
ꯄꯜꯂꯒ ꯂꯩꯌꯦꯕ
ꯍꯣꯏ ꯑꯩꯁꯨꯅꯦ ꯄꯜꯂꯒ ꯂꯩꯌꯦ ꯑꯩ ꯉꯥꯡꯅꯤꯡꯕꯁꯤꯡꯁꯨ
ꯔꯒ ꯂꯩꯕꯗꯣ
ꯎꯝ ꯑꯗꯨꯅꯤ ꯆꯞ ꯃꯥꯟꯅꯩꯗ ꯅꯪꯅ ꯑꯪ ꯅꯪꯅ ꯍꯩ ꯍꯩꯌꯦꯗ ꯈꯔ ꯅꯪꯅ
ꯑꯁ ꯀꯇꯥꯏꯗꯒꯤꯅꯣꯗ ꯀꯩꯅꯣ ꯑꯝ ꯏꯪꯂꯤꯁꯇ ꯍꯥꯞꯀꯦ ꯇꯧꯋꯦ ꯀꯩꯅꯣ
ꯏꯪꯂꯤꯁ ꯁꯨꯝ ꯉꯥꯡꯉꯛ ꯉꯥꯡꯉꯛꯀꯦ ꯇꯧꯋꯦ ꯌꯥꯝ ꯍꯩꯕꯗꯣ ꯑꯦꯁ ꯌꯥꯝ ꯍꯩ
ꯍꯣꯏ ꯑꯩꯁꯨꯅꯦ ꯆꯝꯅ ꯑꯩꯗꯤ ꯑꯩ ꯀꯩꯅꯣ ꯑꯁ ꯑꯅꯤ ꯑꯍꯨꯝ ꯂꯣꯜꯂꯦꯗ ꯑꯩꯗꯤ ꯀꯩꯅꯣ ꯑ ꯀꯩꯅꯣꯒ ꯏꯪꯂꯤꯁꯒ ꯑꯁ ꯍꯥꯏꯔꯣꯏꯒꯦ ꯑꯗꯨꯁꯨ ꯑꯅꯤꯈ ꯀꯣꯔꯦꯟ ꯇꯝꯕꯤꯌꯨꯂꯥ
ꯑꯩ ꯇꯝꯕꯤꯌꯣ ꯑꯩꯗꯤ ꯀꯥꯎꯈ꯭ꯔꯦ ꯍꯟꯗꯛ ꯑꯦꯁ ꯍꯟꯗꯛ ꯀꯣ ꯎꯪ ꯀꯔꯤꯌꯔꯅꯤ ꯌꯦꯡꯗ꯭ꯔꯦ ꯑꯩ
ꯑꯣ ꯑꯃꯦꯔꯤꯀꯥꯟꯁꯨ ꯑꯗꯨꯗꯤ
ꯍꯟꯗꯛꯇꯤ ꯀꯩꯅꯣ ꯐꯤꯂꯤꯄꯤꯟꯁ ꯑꯣꯜꯂꯦ ꯑꯩ
ꯑꯥ ꯑꯥ ꯐꯤꯂꯤꯄꯤꯟꯁꯨ ꯅꯨꯡꯉꯥꯏꯕꯅꯤꯗ ꯌꯦꯡꯕ
ꯎꯝ ꯃꯣꯏꯒꯤꯁꯦ ꯑꯦꯛꯇꯤꯡ ꯈꯔ ꯐꯖꯗꯕ
ꯎꯝ ꯑꯗꯨꯅꯦ ꯀꯣꯔꯟꯅ ꯚꯦꯁꯇꯤ ꯇꯥꯕꯅꯤꯅ
ꯑꯥꯎ ꯑꯦꯛꯇꯤꯡꯗꯗꯤ ꯑꯗꯨꯅ ꯐꯔꯦ
ꯎꯝ
ꯕꯦꯁ ꯑꯣꯏꯔꯦ ꯑꯁ ꯐꯤꯂꯤꯄꯤꯟꯁꯀꯤꯗꯤ ꯑꯁ ꯈꯔ ꯋꯥꯠꯄꯒꯨꯝ ꯇꯧꯋꯦꯕ
ꯎꯝ
ꯈꯤꯇꯪ
ꯀꯩꯅꯣꯝꯗꯤ ꯋꯥꯠꯄꯒꯨꯝ ꯇꯧꯕꯅꯦꯕ ꯎꯝ ꯑꯗꯨ ꯑꯣꯏꯔꯁꯨ ꯑꯗꯨꯝ ꯐꯖꯥꯕꯅꯦ ꯗꯥꯛ ꯌꯦꯡꯕ ꯑꯗꯨ ꯅꯨꯡꯉꯥꯏꯕꯅꯤꯗ
ꯐꯖꯕꯒ ꯌꯦꯡꯉꯤꯅꯤ ꯐꯖꯗ꯭ꯔꯗꯤ ꯑꯦ ꯃꯣꯏꯒꯤ ꯑꯦꯛꯇꯤꯡꯗꯨꯒ ꯌꯦꯡꯉꯣꯏ
ꯎ ꯀꯩ ꯁꯤꯅꯦꯃꯥ ꯌꯦꯅ ꯍꯧꯁꯤꯀꯔ
ꯑꯩꯗꯣ ꯐꯤꯂꯤꯞꯄꯤꯟꯁ ꯐꯤꯂꯤꯞꯄꯤꯟꯁꯒꯤꯁꯦ ꯃꯥꯏ ꯍꯁꯕꯦꯟ ꯏꯁꯦ ꯃꯥꯐꯤꯌꯥ ꯕꯣꯁ ꯍꯥꯏꯕꯗꯣ
ꯑꯣ ꯐꯖꯕ꯭ꯔꯥ
ꯎꯝ ꯑꯣ ꯂꯣꯏꯗ꯭ꯔꯤ ꯔꯤꯂꯤꯁ ꯇꯧꯕ ꯂꯣꯏꯗ꯭ꯔꯤ ꯐꯖꯩ ꯑꯗꯨꯝ
ꯎꯝ ꯑꯩ ꯀꯣꯔꯦꯟꯅꯤꯒ ꯀꯨꯏꯤꯟ ꯑꯣꯐ ꯇꯦꯌꯔꯁꯨꯣ ꯑꯗꯣ ꯂꯦꯇꯦꯁꯁꯤ ꯅꯠꯇ꯭ꯔꯦ ꯑꯗꯨꯕꯨ ꯑꯩ ꯌꯦꯡꯉꯦꯅ ꯑꯣ ꯑꯗꯨꯁꯨ ꯐꯖꯩꯗ ꯑꯗꯨꯝ
ꯝ ꯑꯗꯨꯝ ꯌꯦꯡꯗꯕꯁꯤꯡꯗꯣ ꯑꯗꯨꯝ ꯌꯦꯡꯉꯦꯗꯏ ꯑꯩꯁꯨ ꯊꯣꯛꯂꯛꯄ ꯃꯇꯝꯗ ꯌꯦꯡꯗ꯭ꯔꯁꯨꯀꯣ ꯎꯝ ꯑꯗꯨꯝ ꯌꯦꯡꯉꯦ ꯇꯞꯅ ꯇꯞꯅ
ꯎꯝ
ꯑꯗꯨ ꯊꯣꯛꯂꯛꯄ ꯃꯇꯝꯗꯗꯤ ꯌꯦꯡꯅꯤꯡꯗ꯭ꯔꯒ ꯇꯞꯅ ꯇꯞꯅ ꯎ ꯎꯝ ꯌꯦꯡꯉ ꯎ ꯌꯦꯡꯉ ꯌꯦꯡꯕ ꯑꯁ ꯀꯩꯅꯣ
ꯎꯝ
ꯑꯗꯨ ꯑꯗꯨꯝ ꯄꯟꯂꯦ ꯎ ꯎꯝ ꯑꯗꯨꯗꯥꯏꯅꯗꯒꯤ
ꯅꯤꯡꯕꯅꯦ ꯑꯩꯈꯣꯏ ꯏꯃꯥꯟꯅꯕꯤ ꯑꯃ ꯂꯩꯕꯗꯣ
ꯑꯝ
ꯑꯀꯪꯕꯤꯗꯣ ꯑꯗꯣ ꯏꯕꯥꯅꯤ ꯋꯥꯔꯤ ꯁꯥꯔꯒ ꯃꯥꯁꯨ ꯊꯣꯛꯇꯕ ꯑꯩꯁꯨ ꯊꯣꯛꯇꯕ ꯅꯤꯡꯕꯗꯣ ꯏꯕꯅꯤ ꯅꯤꯡꯃꯛ ꯅꯣꯛꯄꯅꯤ ꯍꯣꯏ
ꯑꯂ ꯀꯗꯥꯏꯗꯒꯤ ꯂꯣꯏꯅ ꯎꯝ ꯉꯥꯡꯒꯦ ꯇꯧꯏꯦ
ꯍꯣꯏ
ꯑꯃꯁꯨ ꯉꯥꯡꯅꯤꯡꯕ ꯑꯃꯁꯨ ꯉꯥꯡꯅꯤꯡꯕ ꯑꯃꯁꯨ ꯍꯦꯟꯅ ꯍꯩꯇꯕ ꯑꯃꯁꯨ ꯍꯦꯟꯅ ꯍꯩꯇꯕ
ꯍꯣꯏ ꯗꯤ ꯁꯤꯌꯥꯔꯅ ꯅꯪ ꯂꯣꯏꯔꯅꯤꯀꯣ ꯒ꯭ꯔꯦꯖꯨꯑꯦꯁꯟꯗꯣ
ꯒ꯭ꯔꯦꯖꯨꯑꯦꯁꯟꯗꯤ ꯂꯣꯏꯔꯦ
ꯑꯣ ꯑꯣ ꯃꯥꯇꯔꯅꯦ ꯀꯣ ꯑꯩ ꯀꯥꯎꯔ‌ꯦꯍꯦ ꯏꯅꯥꯎꯄꯤ-ꯏꯅꯥꯎꯄꯤ ꯁꯤꯡꯕꯨ ꯀꯥꯎꯔꯦꯅꯦ ꯀꯂꯥꯁ ꯐꯥꯎ ꯀꯥꯎꯔꯦ
ꯎ ꯀꯩꯁꯨꯁꯨ ꯀꯥꯏꯗꯦꯗ ꯃꯇꯝ ꯃꯇꯝꯒꯤꯅꯦ
ꯎꯝ ꯀꯩ ꯀꯣꯂꯦꯖꯔ ꯀꯩ ꯌꯨꯅꯤꯚꯔꯁꯤꯇꯤ ꯑ ꯑ
ꯍꯨꯗꯥꯛ ꯂꯣꯏꯔꯣꯏꯍꯦ
ꯌꯥꯝ ꯑꯦꯛꯁ ꯃꯥꯁꯇꯔꯗꯤ ꯌꯥꯝ ꯐꯔꯦꯅꯦ ꯐꯖꯅ ꯑꯣꯖꯥ ꯆꯥꯎꯕ ꯑꯃ ꯑꯣꯏꯅꯤꯉꯥꯏ ꯇꯧꯔ‌ꯣ
ꯈꯪꯗꯦ ꯄꯩꯁꯥ ꯂꯩꯒꯗ꯭ꯔꯥ ꯂꯩꯔꯣꯏꯗ꯭ꯔꯥ ꯌꯦꯡꯈꯤꯒꯦ
ꯐꯖꯅ ꯇꯧꯑ‍ꯣ ꯄ꯭ꯔꯊꯅꯥ ꯇꯧꯕꯤꯔꯒꯦ ꯅꯣꯏꯒꯤꯗꯃꯛ
ꯇꯧꯒꯗꯕꯅꯤ ꯎꯝ ꯅꯣꯏꯅ ꯇꯧꯗ꯭ꯔꯗꯤ ꯀꯅꯥꯅ ꯇꯧꯗꯣꯏꯕ
ꯍꯣꯏ ꯇꯧꯕꯤꯔꯝꯃꯒꯦ ꯅꯪ ꯅꯪ ꯐꯖꯅ ꯑꯁ ꯐꯖꯅ ꯂꯥꯏꯔꯤꯛ ꯄꯥꯔꯒ ꯐꯖꯅ ꯃꯥꯁꯇꯔ ꯇꯝꯊꯣꯛꯈ꯭ꯔꯣ
ꯑꯗꯨꯅꯦ ꯄꯥꯗ꯭ꯔꯁꯨ ꯑꯗꯨꯝ ꯌꯥꯅꯕ ꯇꯧꯕꯤꯌꯣ
ꯗꯨꯗꯤ ꯏꯁꯣꯔꯅꯁꯨ ꯌꯥꯔꯝꯃꯣꯏꯗ
ꯈꯔ ꯀꯜꯂꯗꯤ ꯑꯁ ꯃꯤ ꯌꯥꯝꯃꯦꯍꯦ ꯑꯁꯤꯗꯤ ꯎꯄꯥꯏ ꯂꯩꯇ꯭ꯔꯦꯍꯦ ꯇꯧꯔꯒ ꯇꯧꯔꯛꯑꯗꯤ ꯀꯅꯥ ꯈꯪꯅꯤ
ꯈꯪꯗꯦ ꯑꯗꯨꯁꯨ
ꯉꯁꯤ ꯅꯣꯡ ꯌꯥꯝ ꯇꯥꯏ ꯍꯥꯏꯅꯦ
ꯑꯣ ꯅꯣꯡ ꯇꯥꯏ ꯅꯣꯡ ꯆꯨꯑꯦ ꯍꯧꯖꯤꯛꯁꯨ ꯆꯨꯑꯦ
ꯑꯁ ꯆꯨꯗ‌ꯦ ꯀꯗꯥꯏꯗꯒꯤ ꯅꯣꯡ ꯇꯥꯕꯤꯌꯨ ꯍꯥꯏꯕ ꯐꯥꯎ ꯇꯥꯕꯤꯗ‌ꯦ
ꯌꯥꯝ ꯁꯥꯏꯌꯦꯕ ꯀꯗꯥꯏꯗꯒꯤ
ꯍꯧꯖꯤꯛꯁꯨ ꯅꯣꯡ ꯆꯨꯔꯤꯌꯦ
ꯑꯁ ꯉꯥꯏꯔꯦꯅꯦ ꯃꯩ ꯂꯥꯛ ꯃꯩ ꯂꯥꯛꯑꯝꯒꯅꯤꯀꯣ
ꯃꯩꯁꯨ ꯂꯥꯛꯑꯦ ꯍꯣꯏ ꯅꯨꯡꯉꯥꯏꯕꯅꯦ ꯑꯁ ꯅꯣꯡ ꯇꯥꯔꯁꯨ ꯃꯩ ꯂꯥꯛꯑꯗꯤꯀꯣ
ꯑꯁ ꯌꯥꯔꯦ ꯌꯥꯔꯦ ꯌꯥꯔꯦ ꯅꯣꯡ ꯇꯥꯔꯒ ꯃꯩ ꯂꯥꯛꯑꯗꯤ ꯌꯥꯔꯦ ꯀꯩꯁꯨ ꯊꯣꯏꯗꯣꯛꯄ ꯂꯩꯇ꯭ꯔꯦ
ꯎꯝ ꯅꯦꯠꯋꯔꯥꯛꯛꯁꯨ ꯌꯥꯔꯗꯤꯀꯣ ꯑꯗꯨꯝ ꯅꯨꯡꯉꯥꯏꯕꯅꯦꯕ
ꯑꯁ ꯀꯩꯅꯣ ꯅꯪꯕꯨ ꯀꯣꯜ ꯇꯧꯕꯗꯤ ꯌꯥꯝꯅ ꯀꯜꯂꯦ ꯅꯪꯒꯤ
ꯑꯥ
ꯍꯥꯏ ꯌꯥꯝ ꯀꯜꯂꯦꯕ ꯁꯥꯎꯟꯗꯣ ꯑꯥ ꯑꯥ ꯑꯥ ꯑꯥ
ꯑꯁ
ꯑꯇꯩꯒꯤꯗꯤ ꯕꯣꯂꯨꯝꯗꯣ ꯑꯁ ꯇꯞ ꯉꯁꯥꯏ ꯎꯝ ꯉꯁꯥꯏ ꯔꯤꯕꯨꯠ ꯇꯧꯕꯁꯨ ꯌꯥꯝ ꯇꯞꯄꯦ ꯅꯍꯥꯟ ꯉꯔꯥꯡꯗꯤ ꯇꯞꯇꯕꯅꯦꯕ ꯉꯁꯤꯃꯨꯛ ꯇꯞꯄꯦ ꯀꯗꯥꯏꯗꯒꯤ ꯅꯪꯗꯤ ꯇꯧꯕ ꯌꯥꯗꯕ꯭ꯔꯣ
ꯃꯥꯕꯨꯔ
ꯅꯪꯗꯤ ꯅꯪꯒꯤ ꯀꯣꯜ ꯇꯧꯕꯗꯣ
ꯑꯣ ꯌꯥ ꯑꯩ ꯑꯩ ꯑꯩꯅ ꯀꯣꯜ ꯇꯧꯕ ꯌꯥꯗ꯭ꯔꯤ ꯍꯣꯏ
ꯑꯣ ꯑꯩꯈꯣꯏꯅ ꯇꯧꯔꯛꯄꯗꯨꯅꯤꯗꯅ ꯑꯗꯨꯗ ꯌꯦꯡꯒꯦ ꯇꯧꯕꯅꯦꯕ ꯅꯪꯁꯦ ꯑ ꯐꯔꯦ ꯐꯔꯦ ꯑꯗꯨꯗꯤ ꯊꯝꯃꯦꯀꯣ ꯎꯝ ꯎꯝ ꯐꯔꯁꯦ ꯌꯥꯝ ꯅꯨꯡꯉꯥꯏꯔꯦ ꯌꯥꯝꯅꯁꯨ ꯅꯣꯛꯈ꯭ꯔꯦ
ꯎꯝ ꯎꯝ ꯍꯣꯏ ꯍꯣꯏ
ꯀ‌ꯣꯜ ꯊꯝꯕ ꯌꯥꯗ꯭ꯔꯦꯅꯦ ꯑꯃꯨꯛ ꯑꯁ ꯀꯩꯅ‌ꯣꯍ‌ꯦ